ꯍꯜꯂꯣ
ꯑ ꯍꯜꯂꯣ
ꯎꯝ ꯀꯩꯗꯧ ꯂꯩꯕꯔ
ꯀꯩ ꯍꯥꯏꯕ
ꯀ꯭ꯔꯤ ꯇꯧ ꯂꯩꯕ꯭ꯔꯣ
ꯑꯁ ꯀꯩꯁꯨ ꯇꯧꯗꯦꯗ ꯑꯗꯨꯝ ꯂꯩꯔꯤꯗ ꯉꯁꯥꯏ ꯏꯁꯤꯡ ꯇꯥꯏꯌ‌ꯦ ꯏꯁꯤꯡ ꯁꯣꯛꯑꯦ ꯅꯣꯏꯗꯤ
ꯅꯣꯡ ꯆꯨꯕ꯭ꯔꯥ
ꯍꯣꯏ ꯅꯣꯡ ꯆꯨꯏꯑꯦ ꯆꯨꯗ꯭ꯔꯣ ꯅꯣꯏ ꯑꯗ꯭ꯔꯣꯝꯗ
ꯎꯝꯍꯨꯝ ꯆꯨꯗꯦ ꯍꯧꯖꯤꯛꯇꯤ
ꯑꯣ ꯑꯁꯤꯗ ꯆꯨꯕꯀꯣ ꯉꯁꯥꯏ
ꯑꯣ ꯑꯣ ꯅꯣꯡ ꯆꯨꯕꯅ ꯐꯩꯗ
ꯈꯪꯗꯦꯗ ꯅꯣꯡꯆꯨꯕ ꯁꯤꯁꯨ ꯐꯥꯕ꯭ꯔꯥ ꯅ‌ꯣꯡ ꯅꯣꯡꯆꯨꯔꯗꯤ ꯑꯃꯨꯛ ꯊ‌ꯣꯛ ꯊꯣꯛꯄ ꯌꯥꯗ ꯅꯨꯡꯁꯥ ꯁꯥꯔꯁꯨ ꯑꯃꯨꯛ ꯊꯣꯛꯄ ꯌꯥꯗ
ꯌꯨꯝꯗ ꯑꯗꯨꯝ ꯂꯩꯌꯨ ꯍꯥꯏꯕ ꯃꯥꯜꯂꯦ
ꯃꯥꯜꯂ‌ꯦ ꯍ‌ꯣꯏ ꯀꯩꯗꯧꯔꯤꯅꯣ ꯅꯣꯏꯗꯤ
ꯀꯩꯁꯨ ꯇꯧꯗꯦ ꯑꯗꯨꯝ ꯐꯪꯃꯤꯅꯦ
ꯑꯣ ꯀꯥꯅ ꯀꯥꯅ ꯂꯩꯔꯤꯕ
ꯑꯩꯒꯤ ꯃꯔꯨꯞ ꯍꯥꯏꯒꯦꯔꯥ ꯏꯅꯥꯎꯅꯨꯄꯤ ꯍꯥꯏꯒꯦꯔꯥ ꯈꯪꯗ‌ꯦ ꯑꯩꯒꯤ
ꯕ‌ꯦꯔꯥ ꯀꯥꯗꯔ‌ꯣ ꯑꯗꯨꯗꯤ
ꯑꯩꯒꯤ ꯏꯅꯥꯎꯅꯨꯄꯤꯒ ꯂꯩꯌꯦ
ꯑꯣ ꯍꯦꯛ ꯄꯣꯛꯃꯤꯟꯅꯕ꯭ꯔꯣ ꯀꯩꯅꯣ
ꯍ‌ꯦꯛ ꯄ‌ꯣꯛꯃꯤꯟꯅꯕ ꯅꯠꯇ‌ꯦ
ꯎꯝ ꯀꯩ ꯏꯟꯁꯥꯡ ꯆꯥꯔꯒ‌ꯦ ꯅ‌ꯣꯏꯗꯤ
ꯑꯩꯈꯣꯏꯅꯦ ꯁꯥꯒꯥꯡꯒ ꯑꯥ ꯅꯥꯒꯥꯗꯥꯜ ꯍꯥꯏꯕ꯭ꯔꯥ ꯑꯗꯨꯒ
ꯑꯁ ꯍꯥꯎꯅꯤꯍꯦ
ꯍꯣꯏ ꯍꯥꯎꯋꯦ ꯍꯥꯏꯕ ꯇꯥꯔꯦꯅ ꯅꯪꯗꯤ ꯀꯔꯤ ꯏꯟꯁꯥꯡ ꯆꯥꯕꯔ
ꯑꯩꯈꯣꯏꯗꯤ ꯉꯁꯤ ꯌꯦꯟ ꯌꯦꯟ ꯆꯥꯏ
ꯍꯣ
ꯌꯦꯟꯗꯣ ꯌꯥꯝ ꯃꯍꯤ ꯌꯥꯎꯗꯕꯤꯗ ꯉꯧꯕ ꯇꯥꯏꯞꯇꯣꯀꯣ ꯑꯣ ꯀꯦꯒꯤ ꯇꯥꯏꯞꯇ
ꯅꯈꯣꯏꯒꯤ ꯂꯥꯏꯍꯟ ꯅꯍꯥ ꯑꯣꯏꯅ
ꯑꯍꯣꯏ ꯍꯣꯏ ꯍꯥꯏꯇꯥꯔꯦ ꯁꯥꯕ ꯐꯩꯕꯅꯤ
ꯐꯔꯅꯦ ꯍꯧꯛ ꯀꯟꯗꯤ ꯀꯨꯔꯤ ꯀꯨꯔꯤ ꯇꯧꯔ ꯂꯩꯕ꯭ꯔꯥ
ꯑꯦ ꯀꯩꯁ ꯇꯧꯗꯦꯗ ꯑꯗꯨ ꯑꯗꯨꯝ ꯊꯕꯛ ꯃꯆꯥ ꯃꯆꯥ ꯑꯗꯨꯝ ꯇꯧꯋꯤ ꯀꯩꯁꯨ ꯇꯧꯗꯦ ꯌꯨꯝꯗ ꯑꯗꯨꯝ ꯑꯌꯥꯝꯕ ꯑꯗꯨꯝ ꯂꯩꯌꯦ ꯑꯗ
ꯑ ꯐꯥꯏꯅꯦ
ꯅꯣꯏꯗꯤ
ꯑꯩꯈꯣꯏ ꯁꯤꯅꯤ ꯌꯨꯝꯗ ꯂꯩꯕ ꯑꯗꯨꯝ ꯂꯩꯕ ꯃꯇꯝꯅ ꯀꯨꯏꯌꯦ ꯌꯨꯝꯗ ꯂꯩꯕ ꯃꯇꯝꯗ
ꯎꯝ ꯌꯦꯟꯁꯥꯡꯗꯤ ꯀꯅꯥꯅ ꯊꯣꯡꯉꯤꯕ ꯅꯣꯏꯒꯤꯗꯤ
ꯑꯩꯁꯨ ꯊꯣꯡꯉꯦ ꯏꯅꯥꯎꯅꯨꯄꯤ ꯈꯣꯏꯁꯨ ꯊꯣꯡꯉꯦ ꯑꯗꯨꯝ ꯃꯤ ꯌꯥꯝꯕꯅꯤꯅꯀꯣ ꯊꯣꯡꯅꯤꯡ ꯊꯣꯡꯅꯤꯡꯕ ꯃꯤ ꯑꯗꯨꯝ ꯊꯣꯡꯕꯅꯦ
ꯑꯣ ꯅꯣꯏ ꯌꯨꯝꯗ ꯑꯣꯏꯅ ꯂꯩꯕ꯭ꯔꯣ
ꯍꯣꯏ
ꯑꯆꯥ ꯑꯆꯥ ꯌꯥꯝ ꯐꯩꯌꯦꯅꯦ
ꯍꯣꯏ
ꯊꯣꯡꯕꯤꯅꯤꯡꯉꯥꯏ ꯃꯤ ꯂꯩꯕꯅꯤꯅꯀꯣ ꯅꯨꯡꯉꯥꯏ ꯅꯣꯏꯗꯤ
ꯎꯝ ꯑꯗꯨꯝ ꯅꯨꯡꯉꯥꯏ ꯍꯣꯏ
ꯎꯝ ꯉꯁꯤꯗꯤ ꯀꯅꯥ ꯊꯣꯡꯉꯦ
ꯑꯩꯅ ꯊꯣꯡꯉꯤ ꯉꯁꯤꯗꯤ ꯉꯁꯤ ꯑꯌꯨꯛꯇꯤ
ꯑꯁ ꯅꯪ ꯊꯣꯡꯅꯦ ꯍꯥꯎꯔꯝꯒꯅꯤ
ꯁꯨ ꯈꯪꯗꯦ ꯍꯥꯎꯕ꯭ꯔꯥ ꯍꯥꯎꯇꯕ꯭ꯔꯥ ꯈꯪꯗꯦꯗ ꯑꯩꯗꯤ ꯍꯥꯎꯋꯦ ꯃꯤ ꯑꯇꯣꯞꯄꯒꯤꯗꯤ ꯈꯪꯗꯦ
ꯃꯤ ꯑꯇꯣꯞꯄꯒꯤꯗꯤ ꯗꯔꯀꯥꯔ ꯇꯥꯗꯦꯕ
ꯍꯣꯏ ꯃꯥꯅꯤ
ꯌꯥꯏ ꯌꯥꯏ ꯌꯥꯝ ꯐꯩ ꯅꯣꯏꯗꯤ ꯃꯤ ꯃꯤ ꯀꯌꯥ ꯂꯩ ꯃꯤ ꯀꯌꯥ ꯂꯩꯕ
ꯑꯩꯈꯣꯏ ꯏꯃꯨꯡ ꯃꯤ ꯅꯥꯏꯟ ꯂꯩꯌꯦ
ꯑꯩꯁ ꯌꯥꯝꯃꯤꯍꯦ
ꯍꯣꯏ ꯌꯥꯝꯕꯅꯤ
ꯅꯣꯏ ꯙꯔꯥ ꯌꯥꯝ ꯐꯩꯌꯦꯅ
ꯃꯤ ꯀꯌꯥꯔ ꯅꯈꯣꯏ
ꯑꯩꯈꯣꯏ ꯃꯤ ꯃꯔꯤ ꯈꯤꯇꯪ ꯅꯤꯗ
ꯑꯣ
ꯙꯔꯥ ꯌꯥꯝ ꯐꯩꯅꯦ ꯅꯣꯏꯗꯤ
ꯎꯝ ꯅꯪꯒꯤ ꯏꯃꯨꯡꯒ ꯂꯩꯕ꯭ꯔꯥ ꯅꯠꯇ꯭ꯔꯒ
ꯍꯣꯏ ꯑꯩ ꯑꯩꯁꯨ ꯑꯩ ꯏꯃꯨꯡꯗ ꯂꯩꯗ ꯑꯗꯨꯝ
ꯎꯝ ꯅꯪꯒꯤ ꯀꯔꯤ ꯍꯥꯏꯒꯦꯔ ꯁꯤꯞꯂꯤꯁꯡ ꯈꯣꯏ ꯀꯌꯥ ꯂꯩꯕ꯭ꯔꯥ
ꯑꯍꯨꯝ
ꯑꯣ
ꯑꯍꯨꯝ ꯂꯩꯕ ꯀꯣ ꯅꯣꯏꯗꯤ
ꯎꯝ ꯑꯩꯈꯣꯏ ꯁꯤꯞꯂꯤꯡꯁꯇꯣ ꯐꯥꯏꯚ
ꯑꯁ ꯌꯥꯝꯃꯤꯍꯦ
ꯎꯝ ꯅꯨꯄꯥ ꯑꯍꯨꯝ ꯅꯨꯄꯤ ꯑꯅꯤ
ꯑꯣ ꯑꯣ ꯅꯨꯄꯤꯗ ꯅꯪꯅ ꯑꯍꯟ ꯑꯣꯏꯗꯧꯔꯤꯔꯥ
ꯍꯣꯏ
ꯑꯁ ꯌꯥꯝ ꯐꯩꯌꯦꯅꯦ
ꯍꯣꯏ ꯌꯥꯝ ꯐꯩ ꯍꯥꯏꯕ ꯇꯥꯔꯦ ꯎꯄꯥꯏ ꯂꯩꯇ꯭ꯔꯁꯨ
ꯍꯧꯖꯤꯛ ꯍꯧꯖꯤꯛꯇꯤ ꯃꯄꯥꯟꯗ ꯂꯩꯕ꯭ꯔꯥ ꯅꯠꯇ꯭ꯔꯒ ꯑꯗꯨꯝ ꯌꯨꯝ ꯑꯗꯨꯝ ꯌꯨꯝꯗ ꯂꯩꯕ꯭ꯔꯣ
ꯌꯨꯝꯗ ꯂꯩꯌꯦ ꯃꯥꯄꯜꯗ ꯉꯁꯤꯗꯤ ꯀꯔꯤꯁꯨ ꯇꯧꯗꯦ ꯗꯨꯝ ꯌꯨꯝꯗ ꯂꯩꯌꯦ
ꯑꯝ ꯃꯄꯜ ꯂꯝ ꯊꯣꯛꯇꯦ
ꯃꯄꯜꯗ ꯊꯣꯛ ꯂꯥꯏ ꯂꯩꯔꯒ ꯂꯥꯛꯑꯦꯅ ꯊꯣꯛꯅꯤꯡꯗ꯭ꯔꯦ
ꯈꯤꯔꯦ
ꯃꯄꯜꯗ ꯂꯩꯕ ꯄꯦꯡꯈ꯭ꯔꯦ ꯑꯗꯨꯒꯤ ꯌꯨꯝꯗ ꯍꯜꯂꯛꯈ꯭ꯔꯕꯅꯤ ꯃꯥ
ꯑ ꯊꯣꯛꯑꯔꯣꯢ ꯑꯗꯨ ꯑꯃꯨꯛ
ꯍꯧꯔꯔꯣꯏ ꯃꯄꯥꯜꯗ ꯂꯩꯥꯏꯅꯤꯡꯗ꯭ꯔꯦ ꯋꯥꯔꯦ
ꯃꯄꯥꯟꯗ ꯂꯩꯕꯁꯨ ꯅꯨꯡꯉꯥꯏꯕꯅꯦ ꯀꯩꯅꯣ
ꯅꯨꯡꯉꯥꯏꯗꯤ ꯅꯨꯡꯉꯥꯏꯌꯦ ꯑꯗꯨꯕꯨ ꯋꯥꯁꯨ ꯋꯥꯏ
ꯎꯝ ꯍꯣꯏꯗ ꯌꯨꯝ ꯌꯨꯝꯅ ꯕꯦꯁꯅꯦꯗ
ꯎꯝ ꯑ ꯃꯥꯅꯦ
ꯀꯌꯥꯝ ꯀꯨꯏꯔꯒꯦ ꯅꯪꯗꯤ ꯁꯤ ꯌꯥꯎꯕ
ꯍꯥꯏꯗꯤ ꯌꯨꯝꯗ ꯍꯂꯥꯛꯄ꯭ꯔꯥ
ꯎꯝ
ꯀꯨꯏꯗ꯭ꯔꯤꯌꯦ
ꯑꯣ ꯉꯁꯤꯁꯦ ꯄꯨꯔꯥ ꯕꯣꯔꯤꯡ ꯕꯣꯔꯤꯡ ꯆꯨꯕꯒꯤ ꯅꯨꯃꯤꯠ ꯑꯣꯏꯅꯦ
ꯎꯝ
ꯉꯁꯥꯏꯗꯣ ꯃꯄꯥꯟ ꯃꯄꯥꯟ ꯀꯣꯏꯊꯣꯛꯀꯦꯅ ꯈꯟꯕꯅꯦꯕ ꯑꯗꯣ ꯑꯃꯨꯛ ꯅꯣꯡ ꯑꯃꯨꯛ ꯇꯥ ꯆꯥꯊꯣꯛꯄ ꯌꯥꯗ ꯑꯃꯨꯛ ꯅꯣꯡ ꯍꯦꯛ ꯐꯔ ꯄꯨꯛ ꯅꯨꯡꯁꯥ ꯑꯃꯨꯛ ꯊꯣꯛ
ꯎꯝ ꯉꯁꯤꯗꯤ ꯑꯩꯈꯣꯏꯗ ꯋꯦꯗꯔ ꯈꯔ ꯅꯨꯡꯉꯥꯏꯕꯒꯨꯝ ꯇꯧꯋꯦ
ꯑꯣ
ꯌꯥꯝ ꯁꯥꯕꯁꯨ ꯅꯠꯇꯦ ꯌꯥꯝ ꯏꯪꯕꯁꯨ ꯅꯠꯇꯦ
ꯁꯤꯗꯗꯤ ꯁꯥꯏ ꯍꯥꯏꯇꯥꯔꯦ
ꯑꯣ
ꯍꯤꯃꯤꯗꯤꯇꯤꯗꯨꯀꯣ ꯌꯥꯝ ꯋꯥꯡꯕꯅꯤꯅ
ꯑꯥꯎ ꯑꯥꯎ ꯑꯩꯈꯣꯏꯗꯁꯨ ꯑꯇꯣꯞ ꯑꯇꯣꯞꯄ ꯅꯨꯃꯤꯠꯗꯤ ꯌꯥꯝ ꯁꯥꯕꯅꯤ ꯉꯁꯤ ꯉꯔꯥꯡ ꯅꯨꯡꯗꯥꯡ ꯈꯔ ꯅꯣꯡ ꯆꯨꯕꯤꯕꯒꯤꯀꯣ ꯑꯁꯤ ꯈꯔ ꯅꯨꯡꯉꯥꯏꯌꯦ
ꯎꯝ ꯍꯣꯏꯗ ꯅꯣꯡꯆ ꯅꯨꯡꯗꯥꯡꯗ ꯅꯣꯡꯆꯨꯗꯤꯀꯣ ꯑꯗꯨꯝ ꯏꯪꯉꯒ ꯅꯨꯡꯉꯥꯏ ꯅꯨꯡꯉꯥꯏꯔꯕꯅꯤ
ꯑꯥꯝ
ꯀꯩ ꯌꯦꯟꯁꯥꯡ ꯆꯥꯒꯅꯤ ꯉꯁꯤꯗꯤ
ꯁꯤꯗꯤ ꯕꯤ꯭ꯔꯌꯥꯅꯤ ꯁꯦꯝꯖꯔꯥ ꯍꯥꯢꯅ ꯂꯩꯌꯦ
ꯀꯥꯏꯁ ꯅꯣꯡꯗꯥꯥꯡꯗꯔꯣ
ꯎꯝ
ꯑꯣ ꯌꯥꯅꯤ ꯁꯦꯝꯕꯕꯨ ꯍꯩꯕꯨ ꯍꯥꯏꯕꯣ ꯅꯪꯕꯨ
ꯍꯥꯏꯅ
ꯑꯁ ꯑꯗꯨꯗꯤ ꯑꯥ ꯃꯄꯥꯟꯗ ꯂꯩꯔꯛꯄꯁꯤ ꯅꯪꯁꯦ ꯄ꯭ꯔꯣ ꯑꯣꯏꯔꯒ ꯂꯥꯛꯄ ꯃꯥꯜꯂꯦꯅꯦ
ꯑꯣꯢꯕ ꯃꯥꯂꯦ ꯑꯣꯏ ꯆꯤꯎ
ꯄ꯭ꯔꯣꯐꯤꯠꯇ ꯇꯥꯔ ꯂꯥꯛꯑꯃꯅꯤ ꯑꯗꯨꯗꯤ
ꯌꯨꯇ꯭ꯌꯨꯕꯇ ꯌꯦꯡ ꯌꯦꯡꯉꯒ ꯑꯗꯨꯝ ꯇꯧꯕꯅꯦꯕ
ꯑꯠꯆꯥ
ꯌꯨꯇꯨꯕ ꯔꯦꯁꯤꯄꯤ ꯌꯦꯉꯒ ꯑꯗꯨ ꯊꯣꯡꯂꯒꯀꯣ
ꯎꯝ
ꯑꯗꯨꯝ ꯄꯔꯐꯦꯛ ꯇꯥꯎꯅꯉꯥꯏ ꯇꯥꯎꯗ ꯇꯥꯎꯔꯁꯤ ꯀꯟꯗꯤ ꯄꯔꯐꯦꯛ ꯑꯣꯏꯈ꯭ꯔꯦ ꯎꯍꯨꯝ ꯍꯨꯝ
ꯌꯥꯏ ꯌꯥꯏ ꯑꯗꯨꯅ ꯍꯦꯟꯅ ꯐꯩ
ꯎꯝ
ꯑꯁ ꯅꯪ ꯍꯥꯏꯔꯒ ꯅꯪꯅ ꯁꯦꯝꯕꯗ ꯆꯥꯅꯤꯡꯉꯤꯅꯦ ꯑꯃꯥ
ꯎꯝ ꯔꯦꯁꯤꯄꯤ ꯍꯥꯏꯔꯒ ꯅꯪ ꯁꯦꯝꯕꯗ
ꯃꯍꯥꯎꯗꯤ ꯃꯍꯥꯎꯗꯤ ꯇꯣꯉꯥꯟꯒꯅꯤꯗꯅ ꯑꯗꯨ ꯑꯣꯏꯔꯁꯨ
ꯎꯝ ꯅꯃ ꯁꯦꯝꯕꯤꯒꯦ ꯍꯣꯔꯦꯟ ꯁꯦꯝꯃꯒ ꯑꯋꯥꯠꯆꯦꯞꯇ ꯊꯥꯕꯤꯒꯦ ꯑꯗꯨꯗ
ꯌꯥꯏ ꯌꯥꯏ
ꯑꯌꯦ
ꯃ ꯃꯦ ꯍ ꯀꯩꯗ ꯦꯁ ꯀꯣꯊ ꯍꯣꯔꯦꯟ ꯁꯦꯝ ꯅꯪꯅ ꯁꯦꯝꯕꯗꯣ ꯑꯗꯨꯝ ꯊꯥꯔꯛꯑꯣꯅꯦ ꯌꯦꯡꯒꯦꯅꯦ
ꯍꯣꯏ ꯃꯥꯅꯦ ꯑꯩ ꯊꯔꯛ ꯕꯤꯒꯦ ꯀꯣ
ꯐꯣꯇꯣꯗ ꯌꯦꯡꯉꯒ ꯍꯔ ꯍꯥꯎꯕ꯭ꯔ ꯍꯥꯎꯇꯕ꯭ꯔꯗꯨ ꯍꯥꯏꯕꯤꯒꯦ
ꯍꯣꯏ ꯍꯣꯏ
ꯏꯁꯃꯂꯤꯡ ꯍꯌꯅꯤ ꯆꯖ ꯐ
ꯀꯅꯥꯅ ꯆꯥꯛ ꯌꯦꯟꯁꯥꯡ ꯊꯣꯡꯕ꯭ꯔꯥ ꯅꯈꯣꯏꯗꯤ
ꯃꯔꯛ ꯃꯔꯛꯇ ꯑꯩꯅ ꯊꯣꯡꯉꯤ ꯃꯔꯛ ꯃꯔꯛꯇ ꯑꯩꯈꯣꯏ ꯏꯃꯥꯅ ꯊꯣꯡꯉꯤ ꯀꯣ
ꯑꯥ
ꯑꯗꯨꯝ ꯁꯤꯅ ꯊꯣꯡꯉꯦ ꯍꯥꯏꯕ ꯂꯩꯇꯦꯗ
ꯑ
ꯎꯝ ꯃꯤꯅꯤ ꯈꯅꯗꯤ ꯊꯤꯅ ꯊꯣꯡꯉꯦ ꯍꯥꯏꯕ ꯑꯦꯛ ꯑꯦꯖꯦꯛ ꯂꯩꯇꯦꯗ ꯅꯣꯏꯗꯤ ꯀꯅꯥꯅꯥꯅꯣ
ꯑꯩꯈꯣꯏꯁꯨ ꯑꯗꯨꯝ ꯄꯥꯡ ꯊꯣꯡ ꯊꯣꯝꯅꯤꯗ ꯃꯤꯊꯣꯡꯅꯤꯡ ꯊꯣꯡꯅꯤꯡꯕꯒ
ꯍ ꯀꯁꯟꯇꯥ ꯁꯥꯕꯅ ꯀꯩꯅꯅ
ꯍꯥꯞꯄ꯭ꯔꯦ ꯑꯗꯨ ꯅꯨꯄꯥꯕꯨꯗꯨ ꯈꯨꯖ ꯑꯩꯒꯤ ꯐꯣꯟꯗꯒꯤ ꯇꯧꯁꯤꯔ ꯎ ꯅꯪꯒꯤ ꯐꯣꯟꯗꯅꯤ ꯇꯧ ꯁꯤꯒꯤ ꯅꯝꯕꯔꯅꯤ ꯍꯥꯏꯕꯒꯦ ꯇꯥꯕ꯭ꯔ ꯍꯜꯂꯣ ꯇꯥꯕ꯭ꯔꯣ ꯇꯥꯕ꯭ꯔꯣ ꯇꯥꯕ꯭ꯔꯣ ꯅꯪꯒꯤ ꯅꯦꯠꯋꯥꯛ ꯐꯠꯇꯕ ꯃꯥꯜꯂꯤꯗ ꯍꯜꯂꯣ ꯇꯥꯕ꯭ꯔꯣ ꯍꯜꯂꯣ ꯅꯦꯠꯋꯥꯛ ꯅꯨꯡꯉꯥꯏꯇꯕ ꯃꯥꯂꯦ